ꯑꯩꯒꯤ ꯆꯂꯣ ꯌꯥꯈꯤꯗ꯭ꯔꯦꯟꯍꯦ ꯇꯥꯏꯌꯦ
ꯀꯩꯅꯣ ꯅꯪ ꯈꯨꯨꯟꯖꯦꯁꯦ
ꯇꯥꯗꯕ꯭ꯔꯣ ꯇꯥꯏ ꯇꯥꯏ ꯎꯝ ꯑꯩꯒꯤ ꯇꯧ ꯌꯥꯗ꯭ꯔꯦ ꯀꯩꯗꯧꯕꯅꯣ ꯈꯪꯗꯦꯍꯦ ꯀꯩꯗꯧꯔꯝꯃꯤꯅꯣ ꯆꯨꯝ ꯂꯩꯔꯝꯕꯅꯦ
ꯑꯣ ꯅꯨꯉꯥꯏꯕ꯭ꯔꯣ
ꯉꯥꯏꯕ꯭ꯔꯣ ꯅꯨꯡꯉꯥꯏꯔꯤꯌꯦ ꯅꯪꯗꯤ
ꯀꯗꯥꯏ ꯗꯒꯤ ꯏꯁ ꯅꯨꯡꯁꯥꯅ ꯁꯥꯕ ꯃꯔꯣꯟ ꯑꯃ ꯑꯁ
ꯃꯔꯣꯟ ꯑꯃ ꯑꯁ ꯑꯩꯈꯣꯏ ꯁꯨꯋꯥꯏꯗꯗꯤ ꯎꯄꯥꯟꯕꯤ ꯌꯥꯝꯕꯅꯦꯅ ꯏꯪꯉꯦ
ꯑꯣ
ꯏꯪꯊꯝ ꯆꯜꯂꯦ ꯎꯟ ꯇꯥꯏꯌꯦ
ꯑꯦ ꯌꯥꯝ ꯅꯨꯡꯉꯥꯏꯅ
ꯑꯦ ꯌꯥꯝ ꯅꯨꯉꯥꯏꯅ
ꯑꯗꯨꯕꯨꯗꯤ ꯀꯩ ꯌꯩꯗꯤ ꯀꯩ ꯍꯤꯟꯖꯥꯡ ꯆꯥꯔꯒꯦ
ꯆꯔꯒꯦ ꯉꯁꯤꯒꯤ ꯆꯥꯛ ꯆꯥꯗ꯭ꯔꯤ
ꯏ
ꯆꯔꯥ ꯍꯦꯟꯂꯒꯦ
ꯁꯤꯈꯤꯔꯣꯏ ꯗꯣ
ꯏꯔꯣꯏꯗ꯭ꯔꯣ ꯍꯤꯡꯒꯅꯤꯗ ꯅꯣꯡ ꯐꯥꯗꯣꯛꯆꯔꯥ ꯍꯦꯟꯕꯗꯤ
ꯍꯥ
ꯏꯅ꯭ꯔꯖꯤ ꯂꯩꯇ꯭ꯔꯦ ꯑꯦ ꯄꯥꯡꯒꯜ ꯂꯩꯇ꯭ꯔꯦ
ꯅꯨꯄꯤꯅꯤꯅ ꯍꯣꯏ
ꯅꯨꯄꯤꯅꯤꯅ ꯍꯣꯏ ꯎꯝ ꯈꯪꯗ꯭ꯔꯦꯗ ꯀꯩꯗꯧꯔꯝꯃꯤꯅꯣ ꯅꯪꯗꯤ
ꯀꯩꯁꯨ ꯇꯧꯗꯦꯗ ꯌꯨꯝ ꯂꯩꯗ
ꯌꯨꯝ ꯂꯩꯗ
ꯃꯄꯥꯟ ꯊꯣꯅꯤꯡꯁꯨ ꯅꯨꯡꯁꯥ ꯁꯥꯕ
ꯎꯅꯨꯡꯁꯥ ꯁꯥꯕ ꯎꯝ ꯌꯨꯝꯗ ꯂꯩꯕꯁꯤꯕꯨ ꯅꯨꯡꯉꯥꯏꯕ꯭ꯔꯣ
ꯎꯝ ꯉꯥ ꯐꯥꯕ ꯆꯠꯈ꯭ꯔꯦ ꯍꯥꯏꯅ ꯈꯟꯕ ꯑꯗꯨ ꯅꯨꯡꯁꯥ ꯁꯃꯟꯕꯒꯤ ꯇꯟꯈ꯭ꯔꯕ
ꯕꯒꯤ ꯇꯟꯈ꯭ꯔꯕ ꯉꯥ ꯐꯥꯕ ꯍꯩꯕ꯭ꯔꯣ
ꯍꯩꯇ꯭ꯔꯗꯤ ꯉꯥ ꯐꯕꯕꯨ ꯎꯝ ꯑꯩꯗꯤ ꯉꯥ ꯐꯥꯕ ꯑꯝꯇ ꯆꯠꯄꯤꯗ꯭ꯔꯤꯌꯦ
ꯆꯠꯂꯨꯅ
ꯆꯠꯂꯨꯅ ꯄꯨꯈ꯭ꯔꯤ ꯄꯨꯈ꯭ꯔꯤꯗꯒꯤꯗꯤ ꯐꯥꯈ꯭ꯔꯦ
ꯏ ꯄꯨꯈ꯭ꯔꯤꯗꯕꯨꯡ ꯉꯥ ꯐꯥꯕꯒꯥꯌꯦ
ꯄꯨꯈꯔ꯭ꯤꯗꯗꯤ ꯐꯥꯈ꯭ꯔꯦ ꯑꯗꯨꯕꯨ ꯑꯥ ꯀꯩ ꯇꯨꯔꯦꯟꯒꯨꯝꯕꯗ ꯉꯥ ꯐꯥꯗ꯭ꯔꯤ
ꯇꯨꯔꯦꯟꯗꯗꯤ ꯉꯥ ꯐꯥꯕ ꯅꯨꯡꯉꯥꯏꯕꯅꯤ
ꯑꯣ
ꯉꯥꯁꯨ ꯍꯥꯎꯕꯅꯤ
ꯎꯝ ꯍꯣꯏ ꯍꯣꯏ ꯑꯗꯣ ꯐꯥꯕ ꯆꯠꯅꯤꯡꯕꯅꯦꯕ ꯑꯗꯨ ꯆꯠꯃꯤꯟꯅꯅꯤꯡꯉꯥꯏ ꯃꯤꯗꯣ ꯂꯩꯇꯕ
ꯍꯣꯏ ꯅꯣꯏ ꯈꯨꯅꯗ ꯅꯨꯄꯥ ꯂꯩꯇ꯭ꯔꯣ
ꯅꯨꯄꯥꯗꯤ ꯌꯥꯝ ꯂꯩꯌꯦ ꯑꯗꯣ ꯏꯌꯥꯝꯕꯁꯤꯡꯒꯨꯝꯕꯗꯣ
ꯃꯤ ꯃꯇꯨꯡ ꯄꯪꯏꯟ ꯏꯟꯕ ꯌꯥꯗꯦꯗꯅ
ꯑꯗꯨꯒꯤꯅꯤꯅꯍꯦ ꯆꯠꯅꯤꯡꯉꯁꯨ ꯀꯔꯤ ꯃꯈꯣꯟꯔ
ꯊꯦꯡꯕꯒꯤꯅꯦ
ꯑꯣ
ꯅꯨꯡꯁꯥꯁꯤ ꯁꯥꯈꯔꯦꯗꯀꯣ
ꯌꯥꯥꯏ ꯌꯥꯝꯅ ꯑꯦ ꯀꯥꯎꯋꯦ ꯄꯨꯟ ꯄꯥꯏ ꯍꯥꯏꯔꯒ ꯁꯥꯏꯌꯦ ꯌꯥꯝꯅ ꯍꯥꯏꯗꯣꯛꯈ꯭ꯔꯦ
ꯌꯨꯝꯗ ꯑꯗꯨꯝ ꯂꯩꯕ꯭ꯔꯣ
ꯍꯣꯏ ꯌꯨꯝꯗ ꯑꯗꯨꯝ ꯂꯩꯌꯦ
ꯆꯥꯕꯒ ꯊꯛꯄꯒ ꯑꯗꯨꯈꯇꯪ ꯑꯗꯨꯒꯠꯇ
ꯍꯣꯏ ꯆꯥꯕꯒ ꯊꯛꯄꯒ ꯗꯨꯒꯤ ꯑꯁ ꯌꯥꯝ ꯐꯠꯇ꯭ꯔꯦ ꯑꯩꯒꯤ ꯎꯟꯖꯥꯁꯤ ꯌꯥꯝ ꯐꯠꯇ꯭ꯔꯦ ꯏꯁꯤꯡ ꯌꯥꯝ ꯊꯛꯄꯁꯦ ꯌꯥꯝ ꯐꯕ ꯃꯥꯜꯂꯦ
ꯏꯁꯤꯡꯗꯤ ꯌꯥꯝ ꯊꯛꯂꯕꯗꯤ ꯏꯁꯤꯡ ꯌꯥꯝ ꯊꯛꯄ ꯀꯥꯟꯗ ꯑꯈꯣꯏ ꯍꯛꯆꯥꯡꯁꯦ ꯅꯨꯡꯉꯥꯏꯕꯅꯦ
ꯎꯝ ꯑꯗꯣ ꯏꯁꯤꯡ ꯊꯛꯄꯁꯦ ꯒ꯭ꯂꯥꯁ ꯑꯃ ꯐꯥꯎ ꯎꯝ ꯊꯛꯅꯤꯡꯉꯥꯏꯁꯦ ꯌꯥꯝ ꯋꯥꯏꯌꯦꯕ
ꯂꯣꯏꯔꯦ ꯑꯗꯨꯑꯣꯏꯔꯗꯤ ꯆꯥꯛ ꯆꯥꯕ ꯇꯣꯛꯑꯣ
ꯑꯗꯣ ꯆꯥꯛ ꯆꯥꯗ꯭ꯔꯗꯤ ꯑꯃꯨꯛꯀ ꯀꯨꯏꯔꯣꯏꯅꯦ ꯍꯤꯡꯕ ꯀꯨꯏꯔꯣꯏꯅꯦ ꯅꯣꯡ ꯐꯥꯗꯣꯛ ꯆꯥꯗꯕꯅ ꯆꯥꯗꯕꯅꯦ ꯅꯨꯡꯇꯤꯒꯤ ꯆꯥꯗ꯭ꯔꯗꯤ ꯌꯥꯒꯗꯧ ꯃꯥꯟꯗꯦꯅꯦ
ꯅꯨꯃꯤꯠ ꯅꯨꯃꯤꯠꯇꯀꯣ ꯏꯁꯤꯡꯁꯦ ꯑꯈꯣꯏꯗꯤ ꯂꯤꯇꯔ ꯑꯍꯨꯝ ꯊꯛꯒꯗꯕꯅꯦ
ꯑꯩꯗꯤ ꯑꯃ ꯑꯃ ꯐꯥꯎ ꯍꯥꯔꯠ ꯑꯃ ꯐꯥꯎ ꯊꯛꯇꯦ
ꯎꯝ ꯑꯗꯨ ꯑꯣꯏꯔꯗꯤ ꯅꯪꯒꯤ ꯅꯁꯥꯗꯣ ꯌꯥꯔꯣꯏ ꯎꯝ ꯃꯅꯨꯡꯒꯤꯗꯣ
ꯑꯥ ꯌꯥꯔꯔꯣꯏ ꯅꯠꯇ꯭ꯔꯥ
ꯌꯥꯔꯣꯏ ꯑꯗꯨꯗꯤ ꯅꯪ ꯀꯨꯏꯔꯔꯣꯏ
ꯍꯨꯏ ꯑꯁ ꯇꯜꯂꯦꯍꯦ ꯀꯨꯏꯔꯣꯏꯗꯕꯁꯦ ꯇꯜꯂꯦꯍꯦ
ꯀꯨꯏꯅ ꯍꯤꯟ ꯍꯤꯅꯤꯡꯉꯥꯗꯤ ꯏꯁꯤꯡ ꯌꯥꯝ ꯌꯥꯝ ꯂꯣꯊꯧ ꯆꯥꯛ ꯍꯦꯟꯖꯥꯡ ꯆꯥꯡ ꯅꯥꯏꯅ ꯆꯥ
ꯑꯥ ꯍꯣꯏ ꯑꯗꯨꯃꯥꯏꯟ ꯇꯧ ꯇꯥꯔꯦ ꯑꯗꯣꯏꯗꯤ
ꯎꯝ ꯑꯗꯨꯃꯥꯏꯅꯒ ꯇꯧꯗ꯭ꯔꯗꯤ ꯅꯪꯁꯦ ꯀꯌꯥꯃꯨꯛꯗꯤ ꯍꯤꯡꯗꯧ ꯃꯥꯟꯗꯔꯦ
ꯀꯥꯏꯗ ꯄꯥꯏꯔꯒꯦ ꯍꯜ ꯑꯉꯥꯡꯗꯤ ꯆꯤꯡꯗꯥꯔ ꯅꯠꯇ꯭ꯔꯒ ꯁꯤꯇꯤꯗꯥꯔ
ꯆꯤꯡꯗꯅꯦ ꯎꯄꯥꯟꯕꯤ ꯌꯥꯝ ꯎꯄꯥꯝꯕꯤ ꯌꯥꯝ ꯍꯧꯕ ꯃꯐꯝꯁꯦ ꯑꯁꯤꯁꯦ ꯑꯩꯅ ꯌꯥꯝ ꯄꯥꯝꯕ ꯍꯥꯏꯇꯥꯔꯦꯅꯦ ꯑꯁꯪꯕ ꯃꯐꯝꯁꯦ ꯌꯥꯝ ꯄꯥꯝꯕ
ꯑꯗꯨꯝ ꯌꯥꯝ ꯍꯧꯋꯤꯗ ꯃꯐꯝ ꯈꯨꯗꯤꯡꯃꯛꯇ
ꯑꯗꯣ ꯃꯐꯝ ꯃꯐꯝ ꯈꯨꯗꯤꯡꯃꯛꯇ ꯍꯧꯋꯦ ꯍꯥꯏꯔꯁꯨ ꯑ ꯇꯝꯗꯗꯤ ꯀꯌꯥ ꯑꯣꯏꯗꯦꯗꯅ
ꯎꯝ
ꯑꯗꯣ ꯑꯁꯤꯗꯗꯤ ꯌꯨꯝ ꯃꯅꯥꯛ ꯃꯅꯥꯛꯇꯁꯨ ꯑꯁꯪꯕ ꯌꯥꯝ ꯎꯋꯦ ꯑꯗꯨꯒ ꯌꯨꯝꯁꯦ ꯄꯨꯔꯥ ꯌꯥꯝ ꯆꯤꯟꯅ ꯇꯥꯗꯦꯗꯅ ꯌꯥꯝ ꯆꯤꯟꯅ ꯇꯥꯕ ꯃꯐꯝꯁꯦ ꯂꯩꯅꯤꯡꯗꯦꯕ
ꯎꯝ
ꯂꯩꯕꯗꯁꯨ ꯅꯨꯡꯉꯥꯏꯇꯦꯗꯅ ꯅꯨꯡꯁꯤꯠ ꯅꯨꯡꯁꯥ ꯁꯦꯡꯗꯦꯗꯅ ꯎꯝ
ꯆꯨꯝꯃꯤ ꯆꯨꯝꯃꯤ ꯅꯪ ꯍꯥꯏꯕꯗꯣ ꯑꯦ ꯏꯅꯥꯕꯀ ꯍꯧꯖꯤꯛ ꯂꯩꯔꯗꯤ ꯄ꯭ꯔꯥꯏꯖ ꯄꯤꯗꯦꯕ ꯀꯩꯅꯣ ꯑꯗꯨꯝ ꯅꯣꯛꯑꯒ ꯂꯩꯗꯨꯗꯤ ꯑꯁ ꯏꯀꯥꯏꯌꯦ
ꯈꯔ ꯅꯣꯛꯀꯜꯂꯦ ꯁꯥꯥꯎ ꯌꯥꯗꯦ
ꯑꯦ ꯁꯥꯎꯗꯦ ꯁꯥꯎꯗꯦ ꯍꯣꯔꯦꯟ ꯑꯩꯒꯤ ꯃꯪꯗ ꯅꯪ ꯑꯃꯨꯛ ꯅꯪꯒꯤ ꯈꯨꯅꯣꯛꯇꯣ ꯂꯥꯛꯑꯗꯤ ꯂꯣꯏꯔꯦ
ꯑ ꯀꯤꯗꯅꯅꯦ ꯆꯦꯟꯗꯅ ꯑꯗꯣ ꯃꯪꯗ ꯃꯪꯗ ꯇꯥꯟꯅꯕꯒꯨꯝꯕ ꯈꯣꯠꯄ ꯍꯅꯨꯕꯤꯅ ꯇꯥꯟꯅꯕꯒꯨꯝꯕꯁꯦ ꯆꯦꯝ ꯆꯦꯟꯕ ꯉꯝꯕꯣꯏ ꯉꯝꯗꯕꯣꯏꯅ ꯍꯟꯅꯨꯕꯤꯅ ꯇꯥꯟꯅꯔꯁꯨ ꯑꯩꯈꯣꯏ ꯆꯦꯟꯕ ꯉꯝꯗꯕꯗꯣ ꯍꯦꯛ ꯍꯦꯛ ꯑꯣꯟꯊꯣꯔꯛꯄꯗ ꯑꯩꯈꯣꯏ ꯃꯅꯤꯡ ꯍꯦꯛ ꯂꯩꯔꯝꯕꯗꯣ
ꯎꯝ
ꯑꯗꯨꯒ ꯃꯪ ꯃꯪꯉꯕ
ꯆꯤꯆꯦꯔꯤꯗ ꯑꯗꯨꯒꯨꯝꯕ ꯂꯥꯛꯑꯗꯤ ꯋꯪ ꯃꯅꯦꯝꯕꯣꯛ ꯊꯣꯛꯂꯛꯑꯒ ꯃꯥꯒꯤ ꯃꯁꯝꯗꯨ ꯐꯣꯏꯈꯥꯏꯒꯅꯤ
ꯑꯥ ꯌꯥꯝ ꯀꯜꯂꯤꯀꯣ
ꯑꯩꯗꯤ ꯅꯨꯄꯤꯒꯤ ꯁꯝ ꯌꯥꯝ ꯐꯣꯏꯒꯟꯕꯅꯦ
ꯑꯣ
ꯀꯩꯅꯣ ꯑꯉꯥꯡ ꯈꯣꯟꯖꯤꯦꯜꯁꯨ ꯇꯥꯏꯅ
ꯍꯣꯏ ꯑꯉꯥꯡ ꯀꯞꯄ
ꯅꯪꯒꯤ ꯑꯉꯥꯡꯔꯣ
ꯍꯣꯏ
ꯆꯍꯤ ꯀꯌꯥꯔꯛ ꯐꯔꯦ
ꯆꯍꯤ ꯌꯥꯝꯗ꯭ꯔꯤꯌꯦ
ꯍꯥ
ꯆꯍꯤ ꯌꯥꯝꯗ꯭ꯔꯤꯌꯦ
ꯑꯣ ꯂꯩꯁꯥꯕꯤꯔꯣ ꯅꯠꯇ꯭ꯔꯒ ꯄꯥꯈꯪꯔꯣ
ꯄꯥꯈꯪꯅꯦ
ꯑꯥ
ꯄꯥꯈꯪ ꯑꯉꯥꯡ ꯑꯍꯨꯝ ꯁꯨꯔꯦ
ꯑꯣ
ꯌꯥꯏ ꯌꯥꯏ ꯌꯥꯏ ꯍꯣꯠꯅꯕꯤꯌꯨ ꯑꯉꯥꯡ ꯑꯅꯤꯗꯤ ꯏꯁꯀꯨꯜ ꯏꯁꯀꯨꯟ ꯀꯥꯔꯤꯕꯣ
ꯑꯧ ꯏꯁ꯭ꯀꯨꯜ ꯀꯥꯈ꯭ꯔꯦ
ꯏꯁ ꯀꯩ ꯀꯩ ꯏꯁ꯭ꯀꯨꯜꯗ
ꯑꯩꯈꯣꯏ ꯑꯁꯤ ꯑꯅꯛꯄꯁꯤꯗ ꯇꯝꯍꯜꯂꯦ ꯑꯔꯥꯞꯄꯗ ꯇꯝꯍꯟꯕꯁꯦ ꯑꯉꯥꯡ ꯑꯣꯏꯔꯤꯕꯅꯤꯅ ꯅꯨꯡꯉꯥꯏꯔꯔꯣꯏꯗꯕ
ꯑꯅꯛꯄ ꯍꯥꯏꯗꯤ ꯀꯩꯨ ꯏꯁꯀꯨꯜ ꯏꯁꯀꯨꯜꯅꯣ
ꯑꯝ ꯍꯝ ꯍꯥꯏꯔꯔꯣꯏꯒꯦ ꯑꯗꯨꯗꯤ
ꯈꯪꯗꯦꯅꯦ ꯑꯉꯥꯡꯁꯤꯡꯁꯦ ꯂꯥꯏꯔꯤꯛ ꯄꯥꯅꯤꯡꯗꯕꯒꯀꯣ
ꯍꯥꯥ
ꯑꯉꯥꯡꯁꯤꯡꯁꯦ ꯈꯪꯗ꯭ꯔꯦ ꯂꯥꯏꯔꯤꯛ ꯄꯥꯅꯤꯡꯗꯕꯒ ꯐꯨꯅꯤꯡꯗꯕꯅꯤꯅꯦ ꯅꯨꯡꯁꯤꯕꯅꯤꯅ
ꯑꯁ ꯅꯨꯡꯁꯤ ꯍꯥꯏꯔꯒ ꯁꯨꯃꯥꯏꯅ ꯐꯨꯗ꯭ꯔꯗꯤꯀꯣ ꯍꯌꯦꯡ ꯆꯠꯊꯣꯛꯑꯒꯗꯤ ꯌꯥꯔꯔꯣꯏ
ꯂꯝꯍꯦꯟꯕ ꯃꯆꯥ ꯑꯣꯏꯔꯛꯑꯅꯦꯕ ꯅꯠꯇ꯭ꯔꯥ ꯑꯗꯨ ꯈꯪꯕꯨꯗꯤ ꯈꯪꯉꯤꯅꯦ ꯑꯗꯨꯝ ꯎꯝ
ꯑꯗꯨ ꯃꯇꯝꯗ ꯍꯦꯛ ꯍꯦꯜꯔꯗꯤꯀꯣ ꯎꯄꯥꯏ ꯂꯩꯔꯔꯣꯏ ꯆꯩꯔꯁꯨ ꯆꯪꯉꯣꯏ ꯐꯨꯕꯁꯨ ꯆꯪꯉꯣꯏ
ꯑꯥ ꯑꯗꯨꯕꯗꯤ ꯆꯨꯝꯗꯤ ꯆꯨꯝꯃꯦ ꯍꯣꯏ ꯍꯟꯗꯛ ꯀꯥꯟꯁꯦ ꯈꯪꯗ꯭ꯔꯦꯅꯦ ꯃꯃꯥ ꯄꯥꯁꯤꯡꯁꯦ ꯑꯉꯥꯡ ꯅꯨꯡꯁꯤꯕ ꯍꯦꯟꯃꯟꯗꯅ ꯃꯆꯥꯁꯤꯡꯁꯦ ꯂꯣꯏꯅ ꯃꯥꯡꯗꯧꯔꯦ
ꯑꯉꯥꯡꯁꯤꯡꯒꯤ ꯅꯨꯄꯥꯁꯨ ꯐꯨꯗ꯭ꯔꯣ ꯑꯉꯥꯡꯗ
ꯏꯁ ꯑꯩꯒꯤ ꯐꯣꯟ ꯕꯦꯔꯥ ꯇꯥꯏꯍꯦ ꯇꯥꯕꯔ
ꯇꯥꯏ ꯇꯥꯏ
ꯎꯝ
ꯀꯣꯜ ꯂꯥꯛꯄ ꯃꯜꯂꯦ
ꯑꯧ ꯂꯥꯛꯄ
ꯅꯣꯏꯗꯤ ꯂꯧꯎꯕ ꯆꯠꯇ꯭ꯔꯣ